ꯍꯜꯂꯣ
ꯍꯜꯂꯣ
ꯑꯣ
ꯇꯨꯝꯅꯔꯕ꯭ꯔꯣ
ꯇꯨꯝꯗ꯭ꯔꯤꯌꯦ ꯐꯝꯃꯤꯑꯦ
ꯑꯥ
ꯐꯝꯃꯤꯌꯦ ꯇꯛꯂꯥꯕꯨ ꯇꯥꯕ꯭ꯔꯣ
ꯆꯥꯛ ꯇꯣꯛꯇ ꯉꯥꯏꯔꯛꯑꯦ ꯑꯩꯈꯣꯏꯗꯤ ꯑꯥ ꯇꯥꯏꯌꯦ
ꯑꯈꯣꯢꯁꯨꯅꯤꯗ
ꯀꯩꯗꯧꯔꯤꯒꯦ
ꯐꯝꯃꯤꯌꯦ
ꯍꯥ
ꯐꯝꯃꯤꯌꯦ
ꯆꯥꯛꯗꯤ ꯆꯔꯥꯕꯣ ꯅꯣꯏꯗꯤ
ꯆꯥꯔꯦ ꯎꯝ ꯄꯨꯡ ꯑꯥ ꯌꯧꯔꯦꯁꯤꯗꯤ ꯀꯩꯗꯧ ꯂꯩꯕ꯭ꯔꯣ
ꯑꯁ ꯑꯩꯈꯣꯏꯁꯨ ꯑꯗꯨꯝ ꯂꯦꯜꯂꯒ ꯂꯩꯔꯅꯤ
ꯁꯥꯔꯝꯅꯤꯅꯦ
ꯀꯔꯤ ꯀꯔꯤ ꯇꯧꯅꯤ ꯆꯥꯛꯊꯣꯛꯑꯒ ꯐꯨꯠꯕꯣꯜ ꯍꯥꯏ ꯂꯥꯏꯒꯨꯝꯕ ꯌꯦꯡꯕ ꯇꯥꯔꯦꯅꯦ
ꯎꯝ ꯑꯗꯣ ꯉꯁꯤꯒꯤꯗꯤ ꯂꯩꯇꯕ ꯅꯠꯇ꯭ꯔꯣ
ꯑꯁ ꯉꯁꯤꯗꯤ ꯂꯩꯇꯦ ꯍꯌꯦꯡ ꯑꯌꯨꯛ ꯉꯟꯇꯥ
ꯎꯝ ꯌꯦꯡꯗꯣꯏꯔꯣ ꯑꯥꯗꯨꯁꯨ
ꯑꯁ ꯈꯪꯗꯦꯅꯦ ꯍꯌꯦꯡꯁꯦ ꯊꯕꯛꯁꯨ ꯂꯩ ꯀꯔꯤ ꯇꯧꯅꯤ
ꯍꯌꯦꯡ ꯃꯣꯔꯅꯤꯡꯗꯤ ꯌꯦꯡꯒꯦ ꯑꯩꯗꯤ
ꯊꯕꯛ ꯂꯩꯗꯗꯤ ꯉꯝꯇ ꯍꯧꯒꯠꯂꯒ ꯌꯦꯡꯉꯁꯨ ꯌꯥꯔꯦ
ꯑꯩꯁꯨ ꯌꯦꯡꯗ꯭ꯔꯤꯗ ꯃꯐꯣ
ꯐꯨꯠꯕꯣꯜ ꯏꯟꯇꯔꯦꯁ ꯂꯩꯇ꯭ꯔꯣ
ꯂꯩꯇꯦ
ꯒꯦꯝ ꯁꯥꯟꯅꯕ꯭ꯔꯣ ꯑꯗꯨꯗꯤ
ꯒꯦꯝ ꯀꯩꯀꯥ ꯁꯥꯟꯅꯗꯦ꯫
ꯏꯁ ꯌꯥꯝ ꯌꯥꯝꯅ ꯀꯔꯤ ꯍꯥꯏꯁꯤꯔ ꯌꯥꯝ ꯐꯩꯅꯦ꯫
ꯇꯜꯂꯦꯗ ꯑꯗꯨꯒꯨꯝꯕꯗꯤ꯫
ꯌꯥꯝ ꯐꯩꯅꯦ ꯌꯥꯝꯅ ꯃꯔꯝ ꯃꯣꯛꯏꯅꯦ꯫ ꯌꯥꯝ ꯃꯔꯝ ꯃꯣꯛꯏꯅꯦ꯫
ꯒꯦꯝ ꯁꯥꯟꯅꯗ꯭ꯔꯗꯤ ꯃꯔꯝ ꯃꯣꯛꯄ꯭ꯔꯣ꯫
ꯍꯣꯏ꯫ ꯍꯟꯗꯛꯀꯥꯟꯁꯤꯗꯤ ꯒꯦꯝ ꯁꯥꯟꯅꯗꯕ ꯅꯨꯄꯤ ꯅꯨꯄꯥ ꯐꯪꯕ꯭ꯔꯥꯅꯦ꯫ ꯐꯪꯉꯣꯏꯗ ꯀꯗꯥꯏꯗꯒꯤ꯫ ꯎ
ꯌꯥꯔꯦꯍꯦ ꯇꯥꯅꯤꯡꯗꯦꯍꯦ꯫
ꯍꯦ꯫ ꯅꯝꯕꯔ ꯑꯇꯣꯞꯄꯁꯨ ꯊꯥꯔꯛꯑꯣꯅꯦ꯫
ꯅꯝꯕꯔ꯫
ꯎꯝ꯫
ꯀꯅꯥꯒꯤ꯫
ꯀꯔꯤ ꯍꯥꯏ ꯀꯅꯥꯒꯤ ꯍꯥꯏꯒꯅꯤ꯫ ꯑꯗꯨꯝ ꯅꯨꯄꯤ ꯀꯣꯏꯒꯅꯤ ꯑꯩꯁꯨ꯫ ꯍꯥ꯫
ꯃꯁꯝ ꯁꯥꯡꯕ꯭ꯔ ꯃꯇꯦ ꯃꯁꯝ ꯇꯦꯟꯕ꯫
ꯑꯁ ꯂꯣꯏꯅꯃꯛ ꯌꯥꯏꯗ꯫
ꯃꯁꯝ ꯁꯥꯡꯉꯁꯨ ꯇꯦꯜꯂꯁꯨ꯫
ꯇꯦꯟꯕꯗꯤ ꯄꯥꯝꯃꯣꯏꯌꯦꯗ꯫
ꯅꯨꯄꯥ ꯑꯣꯏꯕꯅꯤꯅ ꯃꯁꯝ ꯁꯥꯉꯗꯤ ꯈꯔ ꯍꯔꯥꯎꯖꯒꯅꯤꯅ ꯃꯁꯝ ꯁꯥꯡꯕ ꯂꯩꯔꯗꯤ꯫
ꯅꯨꯄꯤ ꯌꯥꯝ ꯂꯩꯇ꯭ꯔꯕꯣ ꯅꯪꯕꯣ꯫
ꯅꯨꯄꯤꯔꯣ ꯑꯩ ꯅꯨꯄꯤ ꯀꯣꯏꯗꯦꯍꯦ꯫
ꯑꯥꯎꯠꯁꯥꯥꯏꯠꯇ ꯌꯦꯡꯉꯨꯗꯅ꯫
ꯍꯁ꯫ ꯀꯣꯟꯅ ꯌꯦꯡꯂꯒꯦꯗ ꯃꯄꯥꯟꯗ ꯂꯩꯕ ꯅꯨꯄꯤ ꯌꯦꯡꯕ ꯁꯔꯨꯛꯗꯤ꯫
ꯏꯁ ꯏꯁ꯫
ꯒ꯭ꯌꯥꯟ ꯇꯥꯏꯀꯣ꯫
ꯒ꯭ꯌꯥꯟ ꯇꯥꯕ ꯅꯠꯇꯦꯗ꯫
ꯂꯩꯇꯕꯔ꯫
ꯎꯝ ꯂꯩꯇꯕꯒꯤ꯫ ꯃꯄꯥꯟ ꯇ-ꯆꯠꯄ ꯃꯇꯝ ꯐꯥꯎꯗꯤ ꯅꯨꯄꯤ ꯌꯦꯡꯂꯣꯏꯅ ꯑꯩ ꯌꯦꯡꯗꯕꯒꯤꯅꯤꯗ꯫
ꯑꯁ ꯑꯁ ꯐꯩꯅꯦ ꯑꯗꯨ ꯋꯥꯈꯜꯗ ꯂꯩꯔꯗꯤ꯫
ꯀꯥꯟꯅꯗꯦꯕ ꯃꯇꯝ ꯃꯥꯡꯉꯦꯕ꯫ ꯅꯨꯄꯤ ꯀꯣꯏꯔꯗꯤ ꯉꯥꯎꯁꯤꯟꯅꯒꯅꯤ ꯇꯥꯕ꯭ꯔꯣ꯫ ꯅꯨꯄꯤ ꯀꯣꯏꯔꯗꯤ ꯉꯧꯁꯤꯟꯅꯒꯅꯤ ꯀꯣꯏꯕ ꯆꯠꯀꯅꯤ꯫
ꯑꯗꯨꯅꯤ
ꯃꯇꯝ ꯈꯔ ꯈꯥꯡꯒꯦꯅ ꯑꯁ ꯇꯧꯕꯁꯨ ꯌꯥꯝ ꯋꯥꯏꯍꯦ
ꯂꯤꯗꯅ
ꯈꯥꯡꯃꯟꯗꯅ ꯑꯃꯨꯛ ꯂꯤꯔꯗꯤꯀꯣ ꯅꯨꯄꯤꯁꯤꯡꯁꯨ ꯅꯟꯊꯨꯔꯒꯅꯤꯅꯦ
ꯃꯇꯝ ꯆꯥꯕ ꯀꯥꯟꯗ ꯇꯧꯔꯣꯗꯅ
ꯃꯇꯝ ꯂꯥꯛꯒꯅꯤꯅꯦ ꯄꯨꯟꯁꯤꯗ
ꯏꯁꯣꯔꯅ ꯅꯪꯒꯤꯁꯨ ꯇꯃ ꯃꯅꯤꯗ
ꯑꯗꯨꯅꯤꯕ
ꯉꯥꯏꯕ ꯀꯜꯂꯨ
ꯏꯁꯣꯔꯅ ꯇꯝꯃꯒꯗꯧꯕꯁꯨ ꯑꯩꯈꯣꯏꯒꯤ ꯑꯩꯈꯣꯏꯁꯨ ꯃꯈ ꯄꯣꯛꯏꯕ
ꯑꯗꯨꯅꯤ ꯎꯝ ꯆꯨꯗꯦ ꯅꯣꯡ ꯁꯥꯏꯗ ꯆꯨꯕ ꯍꯥꯏꯁꯦ ꯅꯍꯥꯟ
ꯏꯝꯐꯥꯗ ꯑꯩ ꯑꯩꯉꯣꯟꯗꯒꯤꯗꯤ ꯂꯩꯕ ꯅꯨꯡꯉꯥꯏꯕ ꯃꯇꯝꯁꯦ ꯖꯨꯟ ꯖꯨꯟ ꯖꯨꯂꯥꯏ ꯑꯣꯒꯁ ꯁꯦꯞꯇꯦꯝꯕꯔ ꯑꯗꯨ ꯃꯇꯝꯗꯅꯤꯅꯦ ꯂꯩꯕ ꯅꯨꯡꯉꯥꯏꯔꯤꯁꯦ
ꯎꯝ
ꯅꯠꯇ꯭ꯔꯣ
ꯃꯥꯅꯦꯃꯥꯅꯦ
ꯅꯪꯗꯤ ꯀꯣꯂꯦꯖ ꯀꯔꯝ ꯀꯔꯝꯕ ꯀꯣꯂꯦꯖꯇ ꯀꯥꯕ꯭ꯔꯣ
ꯑꯩꯀꯣꯂꯦꯁꯀꯥꯗꯤꯌꯦ ꯄꯪ ꯀꯣꯏ ꯄꯪ ꯀꯣꯏ ꯀꯣꯏ ꯄꯪ ꯆꯥ ꯆꯥ ꯂꯩꯩꯌꯦ
ꯅꯆꯤꯟ ꯊꯤꯅꯨꯀꯣ
ꯑꯁꯦꯡꯒꯤꯅꯦ
ꯀꯔꯝꯕ ꯀꯣꯂꯦꯖꯇ ꯀꯥꯕꯔ
ꯍꯥꯏꯕꯩ ꯏꯀꯥꯏꯖꯩꯗ ꯑꯗꯨꯒꯨꯝꯕꯗ
ꯁꯤꯁ ꯀꯅꯥꯕꯨ ꯏꯀꯥꯏꯗꯣꯏꯅꯣ ꯅꯪꯒꯤ ꯅꯨꯄꯥꯒꯤ
ꯅꯪꯒꯤ ꯅꯨꯄꯥꯒꯤ ꯃꯔꯨꯞꯅꯤ ꯀꯩꯅꯣ
ꯇꯜꯂꯦ ꯇꯜꯂꯦ ꯀꯣꯂꯦꯖꯀꯤ ꯃꯇꯥꯡꯗꯗꯤ ꯐꯖꯅ ꯇꯝꯔꯛꯇꯕꯅꯤꯅ
ꯇꯥꯟꯕꯤꯌꯨꯅꯨ ꯅꯪꯒꯤ ꯅꯨꯄꯥꯗ ꯅꯝꯕꯔ ꯑꯈꯛ ꯅꯝꯕꯔ ꯑꯃ ꯊꯥꯔꯛꯑꯣ ꯍꯥꯏꯔꯁꯨ ꯁꯨꯡꯊꯥ ꯊꯥꯔꯛꯇꯦꯅꯦ ꯅꯪꯒꯤ ꯅꯝꯕꯔ ꯈꯛꯇ ꯑꯗꯨꯝ ꯊꯥꯔꯛꯄ ꯀꯔꯤꯒꯤꯅꯣ ꯈꯪꯗꯦꯅꯦ
ꯍꯧꯖꯤꯛꯅꯤꯕ꯭ꯔꯥ
ꯍꯥꯥ
ꯍꯧꯖꯤꯛ ꯅꯤꯕ꯭ꯔꯕ ꯅꯪꯅ
ꯎꯝ
ꯃꯉꯣꯟꯗꯗꯤ ꯂꯩꯇꯝꯅꯤꯍꯦ
ꯑꯩꯒꯤ ꯏꯁꯥꯒꯤ ꯅꯝꯕꯔꯗ ꯇꯧꯔꯣ ꯍꯥꯏꯅ ꯑꯩꯅ ꯑꯁ ꯅꯪꯒꯤ ꯅꯨꯄꯤ ꯑꯩ ꯉꯥꯡꯉꯗꯤ ꯅꯪ ꯍꯌꯦꯡꯋꯥꯏ ꯇꯞꯅ ꯇꯞꯅ ꯑꯁ ꯋꯥꯈꯜꯗ ꯋꯥꯈꯟ ꯍꯣꯡꯔꯥꯏꯠ ꯑꯗꯤ ꯅꯪ ꯕꯦꯔꯥ ꯀꯥꯔꯅꯤꯀꯣ ꯑꯩꯅ ꯍꯥꯏꯕꯤꯈ꯭ꯔꯕꯅꯤ
ꯉꯝꯃꯣꯏꯗ ꯅꯪꯁꯨ ꯆꯤꯟ ꯈꯛꯇꯪꯅꯤꯗ ꯆꯪꯉꯣꯏꯗ
ꯀꯩꯅꯣ ꯅꯨꯄꯥꯅꯤꯅ ꯅꯨꯞ ꯅꯨꯄꯥꯅꯤ ꯅꯨꯄꯥꯅꯤꯅ
ꯑꯦꯁ ꯑꯦꯁ
ꯉꯝꯒꯅꯤꯅ ꯅꯕꯅꯤ ꯆꯍꯤ ꯀꯌꯥꯗꯤ ꯅꯨꯡꯁꯤꯅꯔꯕꯅꯦ ꯍꯥꯏꯌꯨꯅꯦ
ꯑꯁꯦꯡꯒꯤ ꯃꯥ ꯍꯥꯏꯗꯕ꯭ꯔꯥ
ꯍꯥꯏꯗꯦ ꯅꯍꯥꯟ ꯅꯍꯥꯟ ꯈꯛꯇꯅꯤ ꯅꯥꯕꯅꯤ ꯀꯣꯏꯅꯩ ꯍꯥꯏꯕꯁꯨ ꯈꯪꯕ
ꯌꯥꯔꯦꯍꯦ
ꯑꯁꯦꯡꯕ ꯑꯁꯦꯡꯕꯅꯤ ꯆꯍꯤ ꯃꯔꯤ ꯃꯉꯥ ꯑꯣꯏꯔꯕ꯭ꯔꯣ
ꯍꯦꯂꯦ
ꯍꯁ ꯂꯣꯏꯔꯦꯍꯦ ꯁꯤꯟꯆꯨꯔꯤ ꯑꯣꯏꯒꯗꯧꯔꯤꯀꯣ
ꯎꯝ ꯊꯤꯔꯣ ꯊꯤꯔꯣ ꯅꯣꯏꯁꯨ
ꯊꯤꯒꯗꯧꯔꯦ ꯑꯩ ꯌꯨꯝ ꯊꯣꯛꯑꯗꯤ ꯊꯤꯔꯒꯤꯗ
ꯎꯝ ꯍꯟ ꯀꯨꯝꯁꯤ ꯊꯣꯛꯇꯣꯏꯔꯣ
ꯑꯁ ꯍꯟꯗꯛ ꯊꯣꯛꯒꯦꯅ ꯈꯟꯕꯗ ꯏꯔꯥꯡꯁꯤꯅ ꯃꯔꯣꯟ ꯑꯃ ꯏꯔꯥꯡ ꯀꯜꯂꯛꯑꯗꯤ ꯊꯣꯑꯔꯣꯏꯗ
ꯅꯣꯏ ꯈꯄꯨꯡ ꯂꯣꯝꯗꯁꯦꯟ ꯀꯟꯕ ꯃꯥꯜꯂꯦꯀꯣ
ꯍꯣꯏ ꯑꯩꯈꯣꯏꯗꯤ ꯈꯧꯄꯨ ꯂꯣꯝꯗꯗꯤ ꯕꯣꯔꯗꯔ ꯑꯣꯏꯔꯦꯅꯦ ꯄꯨꯡꯁꯥꯏ ꯀꯨꯀꯤꯗꯣ ꯑꯗꯨꯒꯤꯅꯤꯅꯦ
ꯊꯣꯛꯑꯗꯤ ꯅꯣꯏꯁꯨ ꯏꯔꯥꯡꯗꯨ ꯌꯥꯎꯔꯅꯤꯅꯦ
ꯌꯥꯎꯕ ꯇꯥꯔꯦꯅꯦ
ꯑꯩꯈꯣꯏ ꯈꯨꯟꯗꯁꯨ ꯏꯁ ꯌꯥꯝ ꯃꯥꯜꯂꯤꯀꯣ
ꯏꯃꯥꯒꯤ ꯂꯩꯕꯥꯛꯒꯤ
ꯄꯨꯡ ꯀꯌꯥꯗ ꯇꯨꯝꯅꯕ꯭ꯔꯣ ꯅꯣꯏꯗꯤ
ꯑꯁ ꯇꯥꯏꯃꯤꯡ ꯂꯩꯗꯦꯗ ꯇꯨꯝꯅꯤꯡꯕ ꯃꯇꯝꯗ ꯑꯗꯨꯝ ꯇꯨꯝꯃꯦ
ꯍꯌꯦꯡ ꯆ꯭ꯔꯁ ꯀꯥꯗꯣꯏꯔꯣ
ꯀꯥꯔꯣꯏꯒꯦ
ꯑꯁ ꯑꯩꯈꯣꯏ ꯂꯩꯕ ꯃꯇꯝꯗꯨꯗꯤ ꯑꯔꯦꯟꯗꯤꯌꯦꯗ ꯆꯠꯄꯅꯤ
ꯎꯝ ꯑꯈꯣꯏꯅꯅꯦ ꯑꯦꯝ ꯕꯤ ꯁꯤꯗ ꯍꯦꯛ ꯍꯦꯛ ꯆꯠꯄ
ꯑꯦꯝ ꯕꯤ ꯁꯤꯗ ꯑꯦꯝ ꯕꯤ ꯁꯤꯗ ꯑꯩ ꯌꯥꯝꯅꯗꯤ ꯆꯠꯇꯦ ꯆꯠꯄ ꯀꯌꯥꯔꯛ ꯁꯨꯕ꯭ꯔꯥ ꯑꯅꯤ ꯑꯍꯨꯝꯕꯨꯗꯤ ꯑꯣꯏꯔꯝꯅꯦ ꯑꯍꯨꯝ ꯐꯥ ꯑꯣꯏꯔꯝꯔꯣꯏꯗ
ꯎꯝ ꯑꯦ ꯃꯤꯂꯤ ꯁꯤꯗꯅ ꯑꯗꯨꯝ ꯅꯨꯡꯉꯥꯏꯗꯥ ꯍꯥꯏꯗꯤ ꯇꯣꯏꯅ ꯆꯠꯄꯅꯤꯅꯀꯣ ꯑꯥꯔ ꯕꯤ ꯁꯤ ꯁꯤ ꯗꯗꯤ ꯆꯠꯇꯦꯕ ꯑꯗꯨꯒꯤ ꯆꯠ ꯆꯠꯇ꯭ꯔꯕꯅꯤꯅ ꯑꯃꯨꯛ ꯇꯟꯕ ꯍꯥꯏꯇꯥꯔꯦ ꯑꯝꯐꯥꯎ ꯆꯠꯇꯝꯅꯤꯅ
ꯑꯥꯔ ꯕꯤ ꯁꯤꯒꯤ ꯄꯥꯁꯇ ꯗꯨ ꯀꯅꯥ ꯑꯣꯏꯔꯦ ꯍꯟꯗꯛꯗꯤ
ꯈꯪꯗꯦꯗ ꯆꯠꯇꯦ ꯑꯈꯣꯏꯁꯨ
ꯑꯦꯑꯦ ꯑꯦꯝ ꯕꯤ ꯁꯤ ꯍꯥꯏꯝꯅꯦ
ꯑꯦꯝ ꯕꯤ ꯁꯤ ꯑꯦ
ꯎꯝ
ꯌꯥ ꯀ ꯃꯤꯡꯗꯣ ꯃꯤꯡ ꯀꯧꯔꯦ ꯂꯦꯡꯉꯣꯏ ꯅꯨꯨꯄꯥ ꯑꯣꯏꯔ ꯃꯥꯜꯂꯦ
ꯂꯦꯛ ꯃꯣꯏ ꯅꯨꯕ
ꯎꯝ
ꯅꯣꯏ ꯑꯥꯔ ꯑꯦꯟ ꯕꯦꯗ ꯆꯟ ꯆꯤꯡꯕ꯭ꯔꯣ
ꯆꯤꯡꯉꯦ
ꯆꯤꯡꯉꯤꯀꯣ
ꯎꯝ
ꯑꯗꯨꯗꯤ ꯀꯔꯤꯒꯤ ꯇꯟꯕ
ꯑꯩ ꯑꯃꯐꯥꯎ ꯆꯠꯇꯕꯅꯤꯅꯀꯣ
ꯀꯔꯤꯒꯤ ꯇꯥꯂꯤꯅ ꯆꯠ ꯅꯨꯡꯉꯥꯏꯕꯅꯤꯍꯦ ꯑꯥꯔ ꯑꯦꯝ ꯕꯤ ꯗꯁꯨ
ꯅꯨꯡꯗꯤ ꯅꯨꯡꯉꯥꯏ ꯍꯥꯏ ꯑꯗꯣ
ꯕꯁ ꯄꯤꯕꯅꯦ
ꯎꯝ ꯏꯃꯥꯅꯦ ꯃꯤꯁꯤꯡꯗꯤ ꯑꯗꯨꯝ ꯆꯩꯗ ꯆꯜꯂꯦ ꯍꯥꯏꯕ ꯑꯗꯨꯒ ꯈꯣꯏꯅ ꯑꯦꯝ ꯕꯤ ꯁꯤꯗ ꯑꯌꯨꯛꯇ ꯆꯠꯄꯗꯣ
ꯎꯝ
ꯅꯣꯏ ꯑꯁꯣꯝꯗꯗꯤ ꯆꯠꯄ꯭ꯔꯣ
ꯀꯗꯥꯏꯗꯩꯅꯣ ꯁꯟꯗꯦ ꯅꯨꯃꯤꯠ ꯀꯥꯎꯔꯦ
ꯎꯝ ꯁꯟꯗꯦ ꯅꯨꯃꯤꯠ ꯊꯕꯛ ꯆꯠꯄ‌ꯔꯣ ꯑꯗꯨꯝ
ꯊꯕꯛ ꯆꯠꯂꯤꯅꯦ
ꯎꯝ
ꯄꯥꯏ ꯂꯩꯇꯦ
ꯂꯩꯇꯦ ꯃꯤ ꯃꯈꯥ ꯄꯣꯟꯅꯤꯅ
ꯅꯣꯏꯗꯤ ꯊꯕꯛ ꯆꯠꯔꯁꯨ ꯁꯟꯗꯦꯖꯤꯗꯤ ꯁꯨꯇꯤ ꯁꯪꯉꯦ ꯅꯨꯡꯉꯥꯏꯔꯦꯅꯦ
ꯎꯝ ꯎꯪ ꯍꯌꯦꯡ ꯄꯨꯡ ꯀꯌꯥꯗ ꯆꯠꯇꯣꯏꯅꯣ
ꯍꯌꯦꯡꯔꯣ ꯄꯨꯡ ꯅꯤꯄꯥꯟ ꯑꯗꯨꯋꯥꯏꯗ
ꯌꯥꯝ ꯉꯟꯕꯗꯤ ꯅꯠꯇꯦꯅꯥ
ꯎꯝ ꯉꯜꯂꯤꯍꯦ
ꯅꯤꯄꯥꯟ ꯉꯟꯕ꯭ꯔꯅꯦ
ꯉꯜꯂꯤꯍꯦ ꯅꯨꯄꯥꯅꯤꯅ ꯍꯧꯒꯠ ꯊꯦꯡꯕꯅꯤꯅꯀꯣ
ꯅꯣꯏꯅ ꯅꯣꯏꯅ ꯊꯣꯡꯉ ꯆꯠ ꯅꯠ ꯆꯥꯕ꯭ꯔꯥ ꯀꯩꯅꯣ
ꯍꯣꯏ ꯑꯩꯈꯣꯏ ꯑꯗꯨꯝ ꯇꯧꯔꯒ ꯊꯣꯡꯉꯒ ꯆꯥꯕꯅꯦ
ꯑꯣ ꯃꯤ ꯀꯌꯥ ꯂꯩꯕ
ꯃꯤ ꯑꯅꯤ
ꯆꯥꯆꯥ
ꯃꯤ ꯑꯅꯤꯈꯛꯇ
ꯔꯦꯟꯗꯤ ꯇꯥꯡꯔꯝꯅꯤꯅꯦ
ꯇꯥꯡꯉ ꯍꯟꯗꯛ ꯁꯥꯕꯅꯤꯅ ꯋꯥꯔꯦꯅꯦ
ꯎꯝ
ꯃꯅꯤꯄꯨꯔꯗꯗꯤ ꯁꯥꯕ꯭ꯔꯣ
ꯁꯥꯏꯗ ꯁꯕꯨꯗꯤ
ꯅꯨꯡꯗꯥꯡꯗꯗꯤ ꯁꯥꯔꯝꯂꯣꯏꯗ
ꯁꯥꯏꯌꯦ ꯁꯥꯕꯨꯗꯤ ꯑꯗꯨꯕꯨ ꯅꯣꯏꯗꯤ ꯍꯦꯟꯅ ꯁꯥꯔꯝꯅꯤ
ꯅꯨꯡꯗꯥꯡꯗꯁꯨ ꯁꯥꯕ꯭ꯔꯅꯦ
ꯁꯥꯏꯗ
ꯁꯔꯝ ꯔꯣꯏꯗ
ꯁꯥꯏꯌꯦ ꯍꯥꯏꯔꯒ
ꯎꯒꯤ ꯈꯨꯠꯁꯥꯗꯤ ꯅꯨꯡꯉꯥꯏꯔꯝꯅꯤꯅ ꯁꯤꯗ ꯅꯪ ꯆꯪꯉꯗꯤ ꯂꯣꯏꯔꯅꯤ
ꯍꯣꯏ ꯍꯣꯏ ꯍꯌꯦꯡ ꯇꯧꯔꯁꯦ ꯑꯗꯨꯗꯤꯀꯣ
ꯍꯥꯥ
ꯍꯩꯌꯦꯡ ꯑꯣꯏꯅ ꯇꯧꯔꯁꯦ ꯍꯩꯌꯦꯡ ꯁꯥꯟꯅꯔꯁꯦ
ꯃꯊꯟꯗ ꯃꯨꯠꯇꯦ ꯃꯨꯠꯇꯣꯏꯅꯤ ꯀꯩꯅꯣ ꯇꯥꯕ꯭ꯔꯣ
ꯑꯥꯎ
ꯃꯊꯟꯗ ꯃꯨꯠ ꯃꯨꯠꯀꯗꯧꯕ ꯅꯠꯇ꯭ꯔꯣ
ꯅꯣꯛꯅꯤꯡꯉꯦꯗ
ꯑꯗꯨꯝ ꯆꯠꯄ ꯃꯥꯜꯂꯦ ꯇꯥꯕ꯭ꯔꯣ